ꯎꯝ ꯀꯗꯧꯔꯤꯕꯅꯣ
ꯀꯩ ꯍꯥꯢꯕ
ꯀꯩꯗꯧꯔꯤꯕꯅꯣ
ꯑꯥꯎ ꯀꯩꯝ ꯇꯧꯗꯦꯗ
ꯑꯣ
ꯅꯪꯗꯤ
ꯑ ꯑꯩꯁꯨ ꯇꯨꯝꯐꯝꯗ ꯍꯤꯞꯂꯒ ꯂꯩꯌꯦꯅꯦ
ꯇꯨꯝꯕ꯭ꯔꯣ ꯅꯪꯁꯨ ꯇꯨꯝꯐꯝꯗ
ꯍꯣꯏ
ꯇꯨꯝꯃꯦ ꯍꯥꯏꯕ ꯇꯥꯔꯦꯅꯦ
ꯅꯣꯛꯅꯤꯡꯉꯤꯗ ꯑꯥ
ꯑꯩꯗꯤꯀꯣ ꯁꯤ ꯌꯥꯎꯕꯁꯦ ꯉꯔꯥꯡ ꯈꯛꯇꯪ ꯉꯥꯏꯔꯤꯕ ꯑꯗꯨꯒꯤ ꯀꯔꯤ ꯍꯥꯏꯗꯣꯏꯅꯣ ꯈꯪꯗꯦ
ꯏꯃꯥꯟꯕꯤꯅ ꯍꯥꯏꯕꯗ ꯈꯪꯕꯅꯦ ꯑꯩꯁꯨ ꯁꯤꯁꯦ
ꯑꯗꯨꯒꯤ ꯑꯗꯨꯒꯤ ꯋꯥꯔꯤꯗꯣ ꯇꯧꯈ꯭ꯔꯣꯁꯦ ꯑꯃꯨꯛꯀ ꯑꯇꯣꯞꯄ ꯇꯣꯄꯤꯛ ꯋꯥꯔꯤ ꯁꯥꯁꯦꯕ
ꯍꯣꯏ ꯍꯣꯏ
ꯕꯣꯜ ꯌꯦꯡꯗꯕꯔꯣ
ꯕꯣꯜꯁꯦ ꯌꯦꯡꯕ ꯅꯨꯃꯤꯠ ꯂꯩ ꯌꯦꯡꯗꯕ ꯅꯨꯃꯤꯠ ꯂꯩ
ꯀꯅꯥ ꯀꯠ ꯀꯅꯥ ꯀꯟꯇ꯭ꯔꯤꯕꯨ ꯁꯞꯄꯣꯔꯠ ꯇꯧꯋꯤ
ꯑꯩꯗꯤ ꯑꯈꯣꯏ ꯀꯩꯅꯣꯗꯣ ꯑꯩꯈꯣꯏ ꯑꯦꯁꯤꯌꯥꯟꯒꯣ ꯖꯄꯥꯟꯒ ꯀꯣꯔꯤꯌꯥ ꯁꯥꯎꯠ ꯀꯣꯔꯤꯌꯥ ꯇꯧꯕꯅꯦ ꯑꯗꯨ ꯎꯄꯥꯏ ꯂꯩꯇ꯭ꯔꯦ ꯑꯗꯣ ꯍꯧꯖꯤꯛ ꯑꯥꯔꯖꯦꯟꯇꯤ ꯅ
ꯄꯤꯈꯣꯏꯁꯨ
ꯑꯗꯨ ꯀꯣꯁꯤꯌꯥꯗꯨꯁꯨ ꯅꯨꯡꯗꯤ ꯅꯨꯡꯁꯤꯕꯅꯦ ꯄꯣꯈ꯭ꯔꯦꯅꯦ ꯅꯪꯗꯤ
ꯑꯩꯁꯨ ꯀꯩꯅꯣꯒꯤ ꯑꯥꯔꯖꯦꯟꯇꯤꯅꯥꯒ ꯅꯣꯔꯋꯦ
ꯎꯝ ꯍꯌꯦꯡ ꯍꯌꯦꯡꯂ ꯂꯩꯕꯗꯣ ꯑꯥꯔꯖꯦꯟꯇꯤꯅꯥ
ꯍꯌꯦꯡ ꯀꯩꯅꯣꯒꯤ ꯑꯌꯨꯛ ꯄꯨꯡ ꯑꯍꯨꯝ ꯃꯈꯥꯏꯔꯣꯝꯗꯀꯣ
ꯎꯝ
ꯌꯦꯡꯉꯦꯔꯥ ꯑꯗꯣ
ꯈꯪꯗꯦꯗ
ꯄꯨꯡ ꯑꯍꯨꯝ ꯄꯨꯡ ꯑꯍꯨꯝ ꯍꯥꯀꯠꯄ ꯉꯝꯃꯣꯏꯗ꯭ꯔꯥ
ꯑꯩꯕꯨꯗꯤ ꯃꯤꯀꯞꯇꯝ ꯍꯧꯒꯜꯂꯦꯗ ꯑꯉꯥꯡ ꯂꯩꯕꯅꯤꯅ
ꯑꯣ ꯑꯣ ꯐꯥꯎꯒꯠꯄ ꯉꯝꯃꯗꯤ ꯅꯪꯒꯤ ꯀꯩꯅꯣꯒꯤꯅꯤꯅꯦ ꯅꯪꯒꯤ ꯁꯄꯣꯔꯇꯔꯁ ꯁꯄꯣꯔꯇꯔꯒꯤ ꯇꯤꯝꯅꯤ ꯑꯗꯨ ꯐꯖꯅ ꯌꯦꯡꯉꯣ
ꯎꯝ
ꯃꯤꯁꯤꯁꯨ ꯃꯥꯒꯤ ꯂꯥꯁ ꯋꯥꯔꯜ ꯀꯞꯅꯦꯕ
ꯍꯣꯏ
ꯇꯧ ꯐꯥꯠꯇ꯭ꯔꯒ ꯁꯤꯔꯝꯃꯥꯗꯤ
ꯎꯝ ꯃꯥꯅꯦ ꯃꯥꯅꯦ ꯌꯦꯡꯅꯤꯉꯥꯏꯗꯤ ꯇꯧꯒꯥꯅꯤꯗꯥ
ꯉꯁꯨ ꯀꯩꯅꯣꯒꯤ ꯑꯌꯨꯛ ꯑ ꯑꯌꯨꯛ ꯀꯩꯅꯣꯒꯤ ꯄꯣꯔꯆꯨꯒꯜꯒꯀꯣ ꯎꯨꯡ ꯨ ꯃꯔꯤ ꯃꯈꯥꯏꯗ ꯄꯨꯡ ꯃꯔꯤ ꯌꯦꯡꯉꯤ
ꯀꯅꯥ ꯁꯞꯄꯣꯔꯠ ꯇꯧꯕ꯭ꯔꯥ
ꯑꯦ ꯑꯗꯨꯗꯗꯤ ꯄꯣꯔꯆꯨꯒꯥꯜꯒ ꯀ꯭ꯔꯣꯁꯤꯌꯥꯗꯗꯤ ꯄꯣꯔꯆꯨꯒꯥꯜꯕꯨ ꯇꯧꯋꯏꯗ ꯅꯣꯡꯕꯨꯗꯤ ꯅꯨꯡꯁꯤꯌꯦ ꯀꯔꯣꯁꯤꯌꯥꯕꯨꯁꯨ
ꯎꯝ ꯎꯝ
ꯉꯝꯕ ꯉꯝꯕ ꯆꯥꯏꯟꯁꯗꯤ ꯂꯩꯌꯦ ꯀ꯭ꯔꯨꯁꯤꯌꯥꯁꯨ ꯑꯗꯨꯒ
ꯎꯝ
ꯔꯤꯔꯤꯐꯔꯤ ꯅꯨꯄꯥꯗꯨꯅꯅꯤꯕ ꯂꯥꯁ ꯃꯤꯅꯤꯠꯇ ꯒꯣꯜ ꯆꯟꯕꯗꯣ ꯄꯤꯗꯕ ꯑꯣꯞꯁꯥꯏꯠ ꯄꯤꯕꯀꯣ
ꯑꯣ ꯑꯩꯗꯤ ꯌꯦꯡꯍꯧꯗ꯭ꯔꯦ
ꯑ
ꯑꯗꯨ ꯀꯣꯁꯤꯌꯥꯗꯨꯁꯨ ꯅꯨꯄꯥ ꯑꯃ ꯃꯁꯝ ꯁꯥꯡꯕꯗꯣ ꯀꯔꯤꯌꯦꯕꯥ ꯃꯃꯤꯡꯗꯣ ꯍꯟꯗꯛꯅ ꯂꯥꯁ ꯑꯣꯏꯕ꯭ꯔꯥ ꯑꯥ ꯑꯥ ꯃꯨꯟꯇ꯭ꯔꯤꯛꯇꯣ ꯂꯥꯁ ꯑꯣꯏꯕ꯭ꯔꯥ ꯃꯥ ꯑꯩꯁꯨ
ꯂꯥꯁ ꯑꯣꯏꯔꯦ ꯃꯥꯒꯤꯁꯨ
ꯅꯨꯡꯉꯥꯏꯇꯦ ꯃꯥꯗꯣ
ꯑꯥ
ꯃꯁꯛꯇꯨ ꯌꯦꯡꯕ ꯀꯥꯟꯗ
ꯑꯥ
ꯊꯋꯥꯏ ꯌꯥꯝ ꯀꯥꯏꯔꯝꯅꯤ ꯊꯃꯣꯏ ꯌꯥꯝ ꯀꯥꯏꯔꯝꯅꯤ ꯍꯥꯏꯕ
ꯎꯝ ꯑꯗꯨꯒꯤ ꯃꯥꯒꯤ ꯏꯃꯣꯁꯟꯗꯤ ꯄꯥꯛꯎꯗꯦ ꯀꯩꯅꯣꯒꯤꯗꯨ ꯁꯣꯛꯄꯗꯨꯀꯣ ꯑꯁꯤ ꯀꯩꯅꯣ ꯑꯥ ꯃꯥꯒꯤ ꯃꯥꯒꯤ ꯊꯃꯣꯏꯁꯤ ꯌꯥꯝ ꯀꯥꯜꯂꯤꯅꯤ꯫ ꯑꯗꯨꯅ ꯐꯥꯔꯤꯗꯀꯣ ꯀꯟꯕꯅ꯫
ꯐꯩꯌꯦ ꯐꯩꯌꯦ ꯑꯗꯨ ꯃꯥꯁꯨ ꯅꯨꯡꯉꯥꯏꯗꯤ ꯅꯨꯡꯉꯥꯏꯔꯝꯃꯣꯏ ꯎꯠꯄ ꯍꯩꯇꯕ ꯑꯣꯏꯔꯝꯅꯤ꯫
ꯑꯥ ꯎꯠꯇꯕꯒꯤꯅꯤ ꯀꯩꯅꯣꯒꯤ ꯑ ꯑꯥ ꯎꯠꯊꯣꯛꯇꯕꯗꯣ ꯃꯤ ꯑꯇꯣꯞꯄꯗꯤ ꯑꯁ ꯀꯞ ꯀꯞꯂ ꯂꯩꯌꯦꯅꯦ ꯅꯨꯡꯁꯤꯌꯦꯅꯦ꯫ ꯈ꯭ꯋꯥꯏꯗꯒꯤ ꯅꯨꯡꯁꯤꯕꯗꯤ ꯀꯩꯅꯣ ꯇꯧꯋꯦꯕ ꯖꯄꯥꯟꯗꯣ꯫
ꯑꯥꯎ ꯑꯥꯎ ꯃꯥ ꯑꯗꯨꯅꯦ ꯑꯩꯗꯤ ꯌꯦꯡꯕ ꯅꯨꯡꯉꯥꯏꯇꯦ꯫
ꯎꯝ ꯅꯥꯇꯣꯟ ꯁꯥꯕ ꯍꯧꯔꯦꯅꯦ ꯑꯗꯨꯝ ꯃꯇꯝꯗꯗꯤ ꯄꯥꯈꯥꯡ ꯈꯣꯏꯁꯨ꯫
ꯑꯃ ꯀꯣꯁ ꯅꯨꯄꯥ ꯀꯣꯁꯁꯨ ꯌꯥꯝ ꯅꯨꯡꯁꯤꯅ ꯃꯣꯏꯗꯤ ꯔꯦꯁꯄꯦꯛ ꯌꯥꯝ ꯂꯩꯌꯦ꯫
ꯑꯥ꯫
ꯃꯥꯅ ꯑꯣꯏꯅ ꯄꯣꯂꯣꯖꯤ ꯑꯣꯏ ꯇꯧꯕꯗꯣ ꯄ꯭ꯂꯦꯌꯔ ꯃꯌꯥꯝꯗ꯫
ꯑꯥ꯫
ꯑꯦꯄꯣꯂꯣꯆꯥꯏꯁ ꯇꯧꯔꯒ꯫
ꯑꯩꯅ ꯑꯩꯅ ꯑꯩ ꯃꯔꯨꯞꯇ ꯑꯩ ꯃꯔꯨꯞ ꯑꯃꯗ ꯀꯣꯜ ꯇꯧꯕꯀꯣ꯫ ꯑꯁ ꯏꯇꯥꯎ ꯖꯞ ꯖꯄꯥꯟꯒ ꯀꯩꯅꯣ ꯁꯅꯥꯕꯁꯦ ꯑꯁ ꯖꯄꯥꯟꯕꯨ ꯑꯩꯗꯤ ꯌꯥꯝ ꯅꯨꯡꯁꯤꯌꯦꯅꯦ ꯍꯥꯏꯕ ꯑꯁ ꯑꯩꯁꯨ ꯅꯨꯡꯁꯤꯌꯦ ꯀꯞꯅꯤꯡꯈ꯭ꯔꯦꯅꯦ ꯍꯥꯏꯕ꯫ ꯑꯗꯣ ꯃꯥ ꯑꯗꯣ ꯄꯥꯈꯪꯅꯦꯕ꯫ ꯄꯤ ꯄꯤ ꯇꯥꯅꯤꯡꯉꯥꯏ ꯍꯧꯔꯤꯅꯦꯅ ꯍꯥꯏꯕꯀꯣ ꯑꯗꯨꯒꯤ ꯇꯧꯗꯣ ꯑꯁꯦꯡ ꯑꯁꯦꯡꯕ꯫ ꯑꯗꯨꯗꯤ ꯅꯨꯡꯁꯤꯌꯦꯅꯦ꯫
ꯎꯝ꯫
ꯅꯨꯄꯤ ꯑꯩꯈꯣꯏꯗꯤ ꯑꯇꯣꯞꯄ ꯅꯨꯄꯤ ꯅꯨꯄꯤ ꯅꯨꯄꯤ ꯑꯇꯣꯞꯄ ꯑꯩꯈꯣꯏ ꯑꯩꯈꯣꯏꯗꯤ ꯀꯥꯞꯂꯝꯒꯅꯤꯅ ꯌꯦꯡꯉꯒ ꯌꯦꯡꯕ ꯑꯩꯈꯣꯏꯗꯤ ꯂꯄꯥꯈꯣꯏꯁꯨ ꯊ ꯅꯨꯄꯥꯈꯣꯏꯁꯨ ꯊꯝꯃꯣꯏ ꯌꯥꯝ ꯁꯣꯛꯑꯦꯕ ꯃꯣꯏꯒꯤ ꯏꯃꯣꯁꯟꯅꯜ ꯀꯩꯅꯣꯒꯤ ꯎꯠꯄꯗꯣ꯫
ꯍꯣꯏ꯫ ꯅꯨꯡꯉꯥꯏꯇꯦ ꯌꯥꯝ꯫
ꯎꯝ꯫
ꯃꯣꯏꯁꯨ ꯌꯥꯝꯅ ꯁꯣꯟꯕꯗꯤ ꯅꯠꯇꯦꯀꯣ꯫
ꯑꯣ ꯌꯥꯝ ꯁꯣꯟꯕ ꯅꯠꯇꯦ ꯎꯝ ꯁꯅꯥꯄꯗꯤ ꯌꯥꯝ ꯐꯩꯌꯦ꯫
ꯄꯥꯏ ꯂꯥꯏꯇ꯭ꯔꯦ꯫
ꯍꯣꯏ ꯂꯩꯇ꯭ꯔꯦ꯫ ꯀꯩꯅꯣꯒꯤ ꯅꯤꯗꯔꯂꯦꯟꯁꯨ ꯌꯥꯝ ꯁꯣꯟꯗꯦ ꯀꯩꯅꯣꯒꯤꯅꯦꯅꯕ꯫ ꯑꯣ ꯀꯣꯝꯂꯤꯌꯥꯒ ꯁꯥꯅꯕꯗꯨ
ꯎꯝ꯫
ꯗ꯭ꯔꯣ ꯗ꯭ꯔꯣ ꯆꯠꯄꯅꯤꯅ ꯑꯗꯨꯒꯤ ꯄꯦꯅꯥꯜꯇꯤꯗꯒꯤ ꯑꯁ꯫ ꯌꯥꯝ ꯅꯛꯄ ꯄꯦꯅꯥꯜꯇꯤꯗꯨ ꯆꯪꯗꯕꯁꯤ ꯀꯩꯅꯣꯅꯤ ꯀꯩꯅꯣ ꯇꯧꯋꯦꯕ꯫
ꯍꯣꯏ ꯑꯣ꯫
ꯅꯍꯥꯟꯁꯨ ꯃꯤꯁꯤꯁꯨ ꯃꯤꯁ ꯇꯧꯋꯤꯗꯅ ꯀꯩꯅꯣꯒꯤ ꯁꯥꯟꯕ ꯃꯇꯝꯗ꯫ ꯌꯥꯝ ꯁꯥꯎꯅꯤꯡꯕꯗꯣ꯫
ꯃꯣꯏꯗꯣ
ꯄꯦꯅꯥꯜꯇꯤꯗ ꯀꯃꯥꯏ ꯍꯥꯏꯅꯤ ꯉꯝꯕ ꯉꯝ ꯄꯦꯅꯥꯜꯇꯤꯗ ꯑꯩꯗꯤ ꯌꯦꯡꯅꯤꯡꯗꯦ ꯃꯣꯏ ꯃꯦꯠꯁ ꯇꯧꯔꯒ ꯉꯝꯕꯗꯨꯅ ꯍꯦꯟꯅ ꯌꯦꯡꯅꯤꯡꯉꯦ꯫ ꯄꯦꯅꯥꯜꯇꯤ ꯇꯧꯕꯗꯨ ꯑꯣ ꯎꯝ ꯎꯝ ꯑꯈꯣꯏꯒꯤ ꯌꯦꯡꯕ ꯃꯤꯁꯤꯡꯗꯤ ꯌꯥꯝ ꯋꯥꯏꯕ ꯊꯝꯃꯣꯏ ꯌꯥꯝ ꯋꯥꯏ ꯍꯥꯏꯕ
ꯎꯝ
ꯃꯦꯠ ꯁꯥꯟꯅꯔꯒ ꯑꯗꯨꯝ ꯉꯝꯕꯗꯨꯅ ꯅꯨꯡꯉꯥꯏꯌꯦꯕ ꯍꯥꯏꯕꯗꯤ ꯂꯥꯁꯇ ꯗ꯭ꯔꯣ ꯆꯠꯂꯒ ꯄꯦꯅꯥꯜꯇꯤ ꯇꯧꯕꯗꯣ ꯊꯝꯃꯣꯏ ꯌꯥꯝ ꯋꯥꯏ ꯍꯥꯏꯕ ꯌꯦꯡꯕ
ꯑꯣ ꯑꯗꯨꯅꯦꯃꯦ ꯃꯣꯏ ꯃꯣꯏꯁꯤ ꯃꯣꯏꯁꯤꯁꯨ ꯀꯩꯅꯣꯒꯤꯅꯤꯅꯦ ꯑꯗꯨ ꯄꯦꯅꯥꯜꯇꯤ ꯀꯥꯎꯅꯤꯉꯥꯢ ꯃꯇꯝꯗꯗꯤ ꯃꯣꯏꯁꯨ ꯅꯥꯔꯕꯁ ꯆꯠꯂꯦꯕ
ꯎꯝ
ꯑꯐꯥꯎ ꯑꯐꯥꯎꯕ ꯉꯁꯤ ꯑꯌꯨꯛ ꯉꯁꯤ ꯑꯌꯨꯛꯁꯨ ꯔꯣꯅꯥꯜꯗꯣ ꯄꯦꯅꯥꯜꯇꯤ ꯐꯪꯉꯦ ꯃꯥ ꯑꯣ ꯑꯁ ꯅꯔꯚꯁ ꯌꯥꯝ ꯆꯠ ꯆꯠꯂꯒ ꯑꯣꯁ ꯁꯣꯟ ꯁꯣꯜꯂꯒ ꯀꯧꯕꯅꯤꯕ ꯑꯣ ꯆꯪꯉꯦꯌꯥꯎ
ꯑꯣ ꯑꯩ ꯌꯦꯡꯗꯦꯕ ꯉꯁꯤ ꯌꯦꯡꯅꯤꯡꯗꯦ ꯔꯣꯅꯥꯜꯗꯣ ꯑꯩꯅ ꯁꯛꯇꯦ
ꯒꯣꯜ ꯒꯣꯜ ꯑꯅꯤꯒ ꯑꯃ ꯀꯣ
ꯎꯝ
ꯁꯦꯡꯕꯗꯤ ꯒꯣꯜ ꯑꯅꯤ ꯑꯅꯤ ꯆꯟꯕꯅꯦꯕ ꯑꯗꯣ ꯑꯍꯨꯝ ꯑꯍꯨꯝ ꯆꯟꯕꯅꯦ ꯑꯗꯨꯒ ꯑꯅꯤ ꯑꯅꯤꯗꯤ ꯑꯣꯐꯁꯥꯏꯠ ꯄꯤꯕꯀꯣ
ꯑꯥ
ꯍꯧꯖꯤꯛꯇꯤ ꯎꯄꯥꯏ ꯂꯩꯇꯔꯦ
ꯎꯝ
ꯔꯣꯅꯦꯜꯗꯣ ꯁꯨ ꯒꯣꯜ ꯑꯅꯤ ꯆꯜꯂꯦ ꯑꯗꯨꯒ ꯑꯃ ꯑꯃꯗꯣ ꯑꯣꯐꯁꯥꯏꯠ ꯄꯤꯔꯛꯄꯗꯨ ꯎꯄꯥꯏ ꯂꯩꯇ꯭ꯔꯦꯅꯦ
ꯆꯥꯛꯇꯤ ꯆꯥꯛꯑꯕꯅꯤ ꯋꯥꯅ ꯆꯜꯂꯒꯀꯣ ꯑꯣꯐ ꯁꯥꯏꯠꯀ ꯇꯧꯕꯗꯣ
ꯑꯥ ꯑꯁ ꯃꯥꯒꯤ ꯃꯈꯨꯠ ꯉꯥꯛꯄꯅꯤꯅꯦ ꯃꯥꯒꯤ ꯀꯩꯅꯣꯒꯤꯗ꯭ꯔꯥ
ꯑꯥ ꯃꯈꯨꯠꯅ ꯑꯣꯐ ꯁꯥꯏꯠ ꯇꯥꯈ꯭ꯔꯕ
ꯑꯥ ꯃꯈꯣꯏꯅ ꯈꯤꯇꯪꯅꯦ ꯑꯗꯨꯁꯨ ꯃꯥꯒꯤ ꯈꯨꯖꯤꯟꯅꯔꯛ ꯈꯪꯗ꯭ꯔꯦꯅꯦ ꯑꯗꯣ
ꯍꯣꯏꯗ ꯈꯨꯖꯤꯟꯁꯨ ꯑꯈꯣꯏꯒꯤ ꯕꯣꯗꯤ ꯄꯥꯔꯠꯅꯦ ꯑꯗꯨꯅ
ꯅꯣꯛꯅꯤꯡꯉꯦ
ꯅꯍꯥꯟ ꯅꯍꯥꯟ ꯀꯩꯅꯣꯒꯤ ꯀꯅꯥꯉꯣꯟꯗꯔ ꯁꯥꯟꯅꯕ ꯃꯇꯝꯗ ꯃꯤ ꯑꯃ ꯃꯥꯒꯤ ꯈꯨꯠꯅꯀꯣ ꯃꯥꯒꯤ ꯈꯣꯡꯅ ꯈꯤꯇꯪ ꯃꯥꯒꯤ ꯚꯨꯠꯀꯤ ꯃꯃꯥꯡꯒꯤ ꯄꯥꯔꯠꯇꯣ ꯈꯤꯇꯪ ꯀꯩꯅꯣꯒꯤ ꯂꯦꯝꯍꯥꯎꯕꯒꯤ ꯑꯗꯨꯗ ꯑꯣꯐ ꯁꯥꯢꯠ ꯄꯤꯈ꯭ꯔꯦꯅꯦ ꯎꯞꯄꯥꯏ ꯂꯩꯇ꯭ꯔꯦꯅꯦ
ꯑꯗꯨꯒ ꯗꯤꯌꯥ ꯀꯣꯡꯒꯣꯒꯤꯗꯣ ꯌꯦꯡꯕ꯭ꯔꯥ
ꯑꯥ ꯌꯦꯡꯉꯦ
ꯑꯁ ꯌꯥꯝ ꯅꯨꯡꯁꯤꯌꯦ ꯑꯃ ꯅꯨꯄꯥꯗꯣ ꯆꯟꯒꯦ ꯇꯧꯔꯒ ꯃꯣꯏꯅ ꯉꯥꯛꯑꯒ ꯃꯀꯣꯛꯅ ꯑꯃꯨꯛꯀ ꯀꯩꯅꯣ ꯇꯧꯒꯦ ꯇꯧꯕꯗꯨ ꯇꯥꯗꯅ ꯇꯥꯔꯝꯕ ꯃꯀꯣꯛꯅ ꯄꯥꯜꯂꯁꯨ ꯑꯗꯣ ꯑꯁꯤ ꯌꯥꯝ ꯌꯥꯝꯅ ꯑꯦꯐꯣꯔꯠ ꯄꯤꯕꯗꯣ ꯅꯨꯡꯁꯤꯕ ꯋꯥꯅꯦ ꯃꯁꯛꯇꯣ ꯑꯗꯨ ꯚꯥꯏꯔꯦꯜ ꯆꯠꯄꯅꯦ ꯌꯥꯝ
ꯑꯥ ꯚꯥꯏꯔꯦꯜ ꯆꯠꯂꯦ ꯑꯩꯁꯨ ꯎꯏꯅꯦ
ꯎꯝ ꯃꯀꯣꯛꯅꯀꯣ ꯀꯃꯥꯏ ꯍꯥꯏꯁꯤꯔ ꯂꯤꯟꯒꯤ ꯇꯥꯏꯞꯇ
ꯑꯥ ꯑꯥ
ꯃꯥꯒꯤ ꯃꯥꯒꯤ ꯋꯥꯈꯜꯗꯗꯤ ꯑꯁ ꯀꯃꯥꯏꯅ ꯍꯥꯏꯅꯤ ꯌꯥꯝ ꯍꯣꯠꯅꯕꯗꯣ
ꯑꯥ ꯑꯥ ꯑꯗꯨꯅꯤꯅꯦ
ꯎꯝ ꯅꯨꯡꯗꯤ ꯌꯥꯝ ꯅꯨꯡꯁꯤꯌꯦ ꯎꯝ ꯑꯗꯨ ꯈꯔ ꯇꯧꯔꯒ ꯆꯪꯉꯗꯤ ꯍꯥꯏꯅꯀꯣ ꯃꯥꯒꯤ ꯋꯥꯈꯜꯗꯨ ꯌꯥꯝ ꯀꯩꯅꯣ ꯍꯣꯞꯐꯨꯜ ꯑꯣꯏꯕꯗꯨ
ꯑꯥ ꯑꯥ ꯃꯣꯏꯗꯤ ꯈꯨꯠꯅꯁꯨ ꯄꯥꯏꯕ ꯌꯥꯗꯕꯅꯤꯅ ꯑꯣ ꯎꯝ
ꯑꯗꯨꯒ ꯃꯥꯒꯤ ꯃꯀꯣꯛꯁꯨ ꯕꯣꯜ ꯑꯣꯏꯕꯅꯤꯅ ꯍꯦꯟꯅ ꯅꯣꯛ ꯅꯣꯛꯁꯨ ꯅꯤꯡꯉ ꯅꯨꯡꯖꯨ ꯅꯨꯡꯁꯤꯕ ꯃꯁꯛꯇꯣ
ꯑꯁꯦꯡꯕ ꯅꯨꯡꯁꯤꯌꯦ
ꯗꯤ ꯑꯥꯔ ꯀꯣꯡꯒꯣꯗꯣ ꯌꯥꯝ ꯅꯨꯡꯁꯤꯌꯦ ꯑꯩ ꯌꯦꯡꯉ
ꯑꯩꯈꯣꯏꯁꯨ ꯇꯥꯟꯖꯥ ꯌꯥꯗ꯭ꯔꯗꯤ ꯈꯨꯠꯅ ꯁꯣꯛꯄ ꯌꯥꯗꯕꯅꯤꯅ ꯑꯗꯨꯝ ꯈꯣꯡꯅꯔ ꯀꯩ ꯀꯩꯅꯅꯣ ꯑꯩꯈꯣꯏꯅ ꯇꯧꯕ ꯉꯝꯕ ꯁꯛꯇꯤꯗꯣ ꯇꯧꯔꯛꯀꯅꯤꯕ
ꯎꯝ
ꯀꯩꯅꯣꯒꯤ ꯌꯦꯡꯉꯣ ꯀꯩꯅꯣꯒꯤ ꯑꯥꯔꯖꯦꯟꯇꯤꯅꯥꯒꯤꯁꯨ ꯐꯖꯔꯅꯤ ꯄꯂꯦꯗꯣ ꯎꯝ ꯑꯁ ꯀꯩꯅꯣꯒꯤ ꯅꯍꯥꯟ ꯁꯥꯅꯕꯗꯨꯗꯤ ꯑꯁ ꯑꯐꯥꯎꯕ ꯏꯁꯇꯥꯔ ꯄꯂꯦꯌꯔ ꯈꯣꯏꯗꯣ ꯃꯣꯏꯒꯤ ꯄꯂꯦ ꯊꯣꯛꯇꯦꯅꯦ ꯌꯥꯝ ꯐꯕ ꯐꯕ ꯌꯥꯝ ꯐꯥꯎ ꯐꯥꯎꯕ ꯏꯁꯇꯥꯔ ꯄꯂꯦꯌꯔ ꯌꯥꯝ ꯂꯩꯗꯅ ꯑꯥꯔꯖꯦꯟꯇꯤꯅꯥꯗꯁꯨ
ꯑꯥꯎ
ꯀꯩꯅꯣꯒꯤ ꯃꯥꯔꯇꯤꯅꯤꯖꯁꯨ ꯌꯥꯎꯋꯦ ꯑꯜꯕꯥꯔꯦꯁꯁꯨ ꯌꯥꯎꯋꯦ ꯀꯩꯅꯣꯒꯤ ꯎꯝ ꯐꯥꯔꯅꯥꯟꯗꯦꯁꯁꯨ ꯌꯥꯎꯋꯦ ꯑꯩꯁ ꯌꯥꯝ ꯂꯩꯌꯦꯅꯦ
ꯎꯝ
ꯒꯅꯥꯒꯤ ꯒꯅꯥꯒꯤ ꯄ꯭ꯔꯤꯁ ꯑꯃ ꯗꯣꯛꯇꯔ ꯑꯃꯅ ꯍꯥꯏꯔꯝꯕꯗꯨ ꯅꯪꯁꯨ ꯈꯪꯂꯝꯒꯅꯤꯅꯦ
ꯀꯔꯝꯕ
ꯀꯩꯅꯣꯒꯤ ꯃꯤꯕꯨ ꯄꯔꯤꯗꯤꯛ ꯇꯧꯕꯗꯣ
ꯑꯥ ꯑꯣ ꯑꯣ ꯀꯔꯤꯔ ꯄꯥꯀꯤꯁꯇꯥꯟ ꯍꯥꯏꯕ꯭ꯔ
ꯅꯠꯇꯦ ꯒꯅꯥꯗꯒꯤꯅꯦ
ꯑꯣ ꯅꯠꯇꯦ ꯑꯩꯅ ꯎꯕꯗꯤ ꯑꯃꯅꯦ
ꯑꯣ ꯑꯗꯨꯗꯤ ꯇꯣꯉꯥꯟꯂꯝꯒꯅꯤ
ꯑꯣ
ꯨꯃꯨ ꯑꯃꯨꯕꯅꯤ ꯌꯥꯝ ꯃꯨꯕꯅꯦ ꯑꯗꯨ ꯒꯅꯥꯒꯤ ꯗꯣꯛꯇꯔꯗꯗꯤꯀꯣ
ꯑꯣ ꯑꯣ ꯈꯪꯗꯦ ꯑꯗꯨꯗꯤ ꯑꯩ
ꯅꯍꯥꯟ ꯀꯩꯅꯣꯒꯤ ꯍꯦꯔꯤ ꯀꯦꯟꯕꯨ ꯎꯝ
ꯍꯥꯏꯔꯣ ꯍꯥꯏꯔꯣ
ꯍꯦꯟꯔꯤ ꯀꯦꯟꯕꯨ ꯀꯩꯅꯣꯒꯤ ꯀꯥꯔꯁ ꯃꯅꯥ ꯄꯤꯕꯅꯤ ꯍꯥꯏꯌꯦꯕ
ꯑꯣ
ꯑꯗꯨꯒꯤ ꯍꯦꯟꯔꯤꯀꯦꯟꯒ ꯀꯅꯥ ꯀꯅꯥꯔ ꯁꯟꯅꯕ ꯃꯇꯝꯗ ꯍꯦꯟꯔꯤꯀꯦꯟꯁꯦ ꯒꯣꯜ ꯑꯃ ꯐꯥꯎ ꯆꯠꯂꯔꯣꯏ ꯑꯗꯨꯒ ꯃꯥꯕꯨꯗꯤ ꯁꯣꯛꯍꯜꯂꯣꯏ ꯍꯥꯏꯕꯀꯣ ꯑꯗꯨꯒꯤ ꯀꯦꯟꯔꯤꯀꯦꯟꯁꯨ ꯒꯣꯜ ꯆꯥꯅꯤꯡꯉꯩꯗꯤ ꯇꯟꯖꯥ ꯌꯥꯝ ꯂꯥꯛꯑꯦꯕ ꯁꯨꯡꯆꯟ ꯆꯟꯗꯕ
ꯎꯝ
ꯑꯗꯨꯒꯤ ꯑꯗꯨꯒꯤ ꯄ꯭ꯔꯤꯁꯅ ꯑꯩꯅ ꯀꯔꯁ ꯇꯧꯕꯤꯕꯅꯦ ꯌꯥꯝ ꯄꯥꯝꯕꯗꯤ ꯄꯥꯝꯃꯦ ꯑꯃꯨꯛꯀ ꯅꯦꯛꯁ ꯃꯦꯠꯁꯇꯗꯤ ꯃꯥꯁꯦ ꯐꯖꯅ ꯁꯥꯟꯅꯔꯅꯤ ꯃꯨꯛꯀ ꯒꯣꯜꯁꯨ ꯆꯥꯟꯅꯅꯤ ꯍꯥꯏꯕ ꯑꯃ ꯇꯗꯟ ꯒꯣꯜꯗꯤ ꯃꯥꯁꯨ ꯑꯃꯨꯛꯀ ꯅꯦꯛꯁ ꯄ꯭ꯂꯦꯗ ꯆꯟꯕꯀꯣ
ꯑꯥ
ꯀ ꯍꯧꯖꯤꯛ ꯍꯌꯦꯡ ꯁꯥꯟꯅꯥꯒꯗꯕ ꯑꯔꯖꯦꯟꯇꯤꯅꯥꯒ ꯀꯦꯕꯥꯗꯤꯗꯨ
ꯑꯥ
ꯑꯥꯔꯖꯦꯟꯇꯤꯅꯥꯕꯨ ꯏꯂꯤꯃꯤꯅꯦꯠ ꯇꯧꯒꯅꯤꯅ ꯄ꯭ꯔꯤꯗꯤꯛ ꯇꯧꯕꯤꯕ
ꯑꯁ ꯂꯣꯏꯔꯦꯗꯅ
ꯎꯝ
ꯐꯦꯕꯔꯗꯦꯒꯤ ꯒꯣꯜ ꯀꯤꯞꯄꯔꯁꯨ ꯃꯤ ꯐꯥꯎꯔꯦꯅꯦ
ꯑ
ꯑꯗꯣ ꯃꯥꯁꯨ ꯐꯖꯅꯗꯤ ꯇꯧꯋꯦꯗ ꯑꯗꯨ ꯅꯨꯃꯤꯠꯇꯨꯀꯣ ꯐꯖꯅ ꯁꯦꯐ ꯇꯧꯕꯗꯨ
ꯎꯝ ꯀꯦꯕꯔꯗꯦꯁꯨ ꯀꯩꯅꯣꯒꯤ ꯀꯟꯕꯗꯤ ꯀꯜꯂꯦꯕ ꯑꯥ ꯐꯥꯔꯁ ꯇꯥꯏꯝꯅꯦ ꯑꯥ ꯑꯥ ꯐꯥꯔꯁ ꯇꯥꯏꯝꯅꯦ ꯃꯣꯏꯒꯤ ꯄꯔꯐꯣꯔꯃꯦꯟꯁꯁꯦ ꯌꯥꯝ ꯐꯩꯅꯦ
ꯑꯗꯨꯒ ꯒꯣꯜ ꯀꯤꯄꯔ ꯅꯨꯄꯥꯗꯨꯁꯨꯅꯦ ꯃꯦꯟ